ꯀꯩꯒꯤ ꯅꯪꯅ ꯄꯥꯏꯈꯠꯂꯤꯀꯣ ꯁꯤ ꯅꯨꯄꯤꯁꯦ
ꯑꯩ ꯇꯀꯤ ꯀꯩꯅꯣ ꯏꯁꯩꯆꯦ ꯇꯥꯕꯅꯤꯅꯦ ꯀꯔꯤꯅꯣ
ꯊꯕ ꯇꯧꯅꯗ ꯍꯥꯏꯕꯣ
ꯇꯧꯔꯕꯣ
ꯁꯤꯕꯒꯂꯌꯦꯦ ꯇꯨꯝꯗ꯭ꯔꯤꯌꯦ ꯇꯨꯝꯁꯨ ꯇꯨꯝꯅꯤꯡꯗ꯭ꯔꯦ ꯅꯪ ꯅꯪ ꯈꯣꯟꯖꯦꯜ ꯇꯥꯗ꯭ꯔꯗꯤ ꯁꯤꯗꯤ ꯑꯩ ꯇꯨꯝꯗꯦ
ꯑꯗꯨꯒꯤ ꯑꯩꯁꯨ ꯉꯥꯏꯔꯒ ꯂꯩꯕꯅꯦ ꯑꯁ ꯅꯣꯡ ꯆꯨꯗꯧ ꯃꯥꯜꯂꯦꯍꯦ ꯉꯁꯤ ꯁꯤꯁꯨ ꯑꯃꯨꯛꯀ ꯍꯧꯖꯤꯛ ꯅꯣꯡꯗ ꯐꯖꯅ ꯃꯝꯃꯦꯕ
ꯅꯣꯡꯖꯨꯔꯗꯤ ꯇꯨꯝꯕ ꯅꯨꯡꯉꯥꯏꯅꯤ ꯑꯗꯨꯕꯨ ꯃꯩ ꯃꯨꯠꯄꯗꯣ ꯑꯩꯗꯤ ꯇꯟꯕ
ꯃꯥꯏ ꯃꯣꯟꯂꯗꯤ ꯑꯁ ꯕꯤꯆꯗꯣ ꯌꯥꯝꯗꯦ ꯉꯁꯤꯁꯦ
ꯀꯤꯒꯟꯕ ꯅꯨꯄꯤ ꯑꯗꯣ ꯃꯩ ꯃꯨꯠꯂꯗꯤ ꯐꯖꯔꯝꯃꯅꯤ
ꯑꯩꯗꯣ ꯀ ꯀꯔꯤꯅꯣ ꯉꯔꯥꯡꯗꯣ ꯑꯩꯒꯤ ꯐꯃꯨꯡꯗ ꯐꯝꯃꯒ ꯄ꯭ꯔꯁꯅꯥ ꯇꯧꯕ ꯀꯣꯕ ꯇꯨꯝꯕ ꯗ ꯑꯩꯒꯤ ꯃꯤꯗꯣ ꯆꯅ ꯀ꯭ꯂꯣꯁ ꯅꯠꯇꯦ ꯑꯪꯀ ꯂꯥꯛꯑꯒ ꯑꯩꯒꯤ ꯃꯤꯗꯣ ꯐꯖꯅ ꯀ꯭ꯂꯣꯖ ꯇꯧꯕꯒꯤꯀꯣ ꯑꯩ ꯃꯝꯕꯗꯣ ꯀ
ꯏꯪꯂꯤꯁ ꯂꯣ ꯂꯩ
ꯅ ꯅꯗꯤ ꯀꯤꯉꯦ ꯃꯝꯃꯦ ꯍꯥꯏꯕ ꯑꯩꯒꯤ ꯃꯤꯗꯣ ꯀꯔꯤꯅꯣ ꯑꯗꯨꯝ ꯑꯣꯏꯁꯤꯟꯕ꯭ꯔꯣ ꯍꯥꯏꯕꯣ
ꯅꯪꯒꯤ ꯃꯤꯠꯇ ꯖꯣꯝꯕꯤ ꯎꯔ
ꯑ ꯃꯦ ꯑꯩꯒꯤ ꯑ ꯀꯩꯅꯣ ꯌꯥꯝ ꯃꯃꯟꯕꯒꯤ ꯎ ꯀꯔꯤ ꯑꯩꯒꯤ ꯃꯅꯥꯛꯇ ꯐ ꯀꯨꯝꯕꯒꯨꯝꯅꯀꯣ ꯃꯤ ꯑꯃ ꯐꯃꯒꯨꯝꯅ ꯇꯧꯔꯦ ꯄ꯭ꯔꯊ ꯄ꯭ꯔꯁꯅꯥꯁꯨ ꯐꯖꯅ ꯇꯧꯕ ꯌꯥꯗꯕ꯭ꯔꯒꯥ
ꯀꯤ ꯀꯟꯒꯅꯨ ꯑꯩ ꯃꯥꯜꯂꯣ ꯍꯥꯏꯕꯅꯦ ꯅꯆꯦ ꯑꯩ ꯃꯥꯜꯂꯣ ꯍꯥꯏꯕ
ꯇꯂꯦ
ꯑꯩꯁꯨ ꯐꯪꯒꯤ ꯇꯧꯁꯦ ꯑꯩꯁꯨ ꯀꯤꯒꯟꯕꯅꯦꯅ
ꯇꯔꯗ ꯆ ꯆꯅꯤ ꯍꯥꯏ
ꯑꯩ ꯌꯨꯝ ꯌꯨꯝ ꯄꯥꯟꯗ꯭ꯔꯤꯉꯩꯗ ꯀꯩꯅꯣ ꯃꯔꯃꯥꯠꯇꯗꯤ ꯑꯩ ꯑꯗꯨꯝ ꯏꯊꯟꯇ ꯇꯨꯝꯕꯒꯤ ꯃꯔꯥꯠꯇ ꯀꯤꯕꯅꯦꯕ ꯕꯨꯠꯀꯨꯝꯕ ꯌꯦꯡꯉꯗꯤ ꯀꯣ ꯒꯣꯁꯀꯨꯝ ꯃꯨꯚꯒꯨꯝꯕ ꯌꯦꯡꯗꯦ ꯑꯗꯨꯕꯨ ꯍꯧꯖꯤꯛꯇꯤꯀꯣꯤ ꯀꯤꯒꯟꯗ꯭ꯔꯦ ꯏꯆꯥ ꯂꯥꯏꯕꯤꯒꯤꯔ ꯈꯪꯗꯦ ꯇꯅꯦ ꯃꯅꯨꯡꯗꯁꯨ ꯏꯊꯟꯇ ꯆꯠꯄ ꯉꯝꯃꯦ ꯍꯧꯖꯤꯛꯇꯤ ꯑꯩ ꯑꯩ ꯐꯥꯎ ꯉꯥꯛꯅꯤ ꯏꯊꯟꯗ ꯏꯊꯟꯗ ꯕꯤꯖꯤꯅꯦꯁ
ꯅꯠꯇꯦꯕ ꯑ ꯀꯔꯤ ꯍꯥꯏꯔꯥ ꯑꯁꯤ ꯇꯔꯅꯦꯜꯗ ꯆꯠꯄꯗꯣ ꯐꯥꯔꯁ ꯀꯩꯅꯣ ꯑꯝꯕ ꯆꯠꯄ ꯀꯥꯟꯗ ꯀꯅꯥ ꯀꯅꯥ
ꯑꯁ ꯑꯍꯥꯟꯕꯗꯗꯤꯀꯣ ꯑꯩꯈꯣꯏ ꯅꯨꯄꯥꯒ ꯆꯠꯂꯦꯕ ꯑꯁ ꯑꯗꯨꯒꯤ ꯅꯨꯃꯤꯠꯇꯨ ꯑꯁ ꯇꯟꯕꯗꯨ ꯇꯟꯕꯗꯣ ꯀꯩꯅꯣ ꯀꯤꯕꯁꯤꯅꯀꯣ ꯃꯝꯕꯗꯣ ꯑꯩ ꯇꯟꯕ ꯑꯁ ꯑꯗꯨꯝ ꯆꯠꯂ ꯆꯠꯂꯒ ꯍꯧꯖꯤꯛ ꯁꯤ ꯑꯁ ꯁꯅꯔꯛꯑꯦ ꯑꯥꯎ ꯋꯤꯗꯥꯎꯠ ꯇꯣꯔꯁ ꯅꯥꯏ ꯍꯣꯏ ꯇꯣꯔꯁ ꯂꯥꯏꯠꯁꯨ ꯄꯨꯔ ꯆꯠꯄꯅꯦ ꯌꯥꯝ ꯄ꯭ꯔꯣ ꯑꯣꯏꯔꯦꯕ ꯑꯩꯁꯨ
ꯇꯧꯋꯦ ꯈꯔ ꯇꯥꯎꯋꯦ ꯈꯔ ꯇꯧꯔꯛ ꯑꯦꯦ
ꯇꯧꯔꯛꯇꯣꯏꯅꯦ
ꯅꯣꯡ ꯆꯨꯕ ꯏꯔꯥ ꯈꯪꯗꯦꯀꯣ ꯑꯁ ꯂꯔꯦꯍꯦ
ꯁꯥꯗꯤ ꯁꯥꯕ꯭ꯔꯥ
ꯁꯥꯗꯦ
ꯑꯁ ꯅ ꯑꯃꯨꯛ ꯋꯥꯔꯤ ꯁꯥꯔꯗꯤ ꯅꯨꯡꯉꯥꯏꯍꯦ ꯋꯥ ꯉꯥꯡꯕ ꯌꯥꯝ ꯌꯥꯝ ꯂꯩꯍꯦ ꯏꯕꯥꯅꯤꯖꯦ ꯌꯥꯝ ꯀꯩꯅꯣ ꯀꯩ ꯍꯥꯏꯁꯤꯦꯔꯥ ꯃꯃꯥ ꯑꯩꯀ ꯑ ꯃꯃꯥ ꯀꯟꯕꯤ ꯉꯥꯛꯇ ꯑꯣꯏꯕꯩ ꯑꯣꯏꯔꯝꯅꯤ
ꯀ꯭ꯔꯗꯤ ꯀꯥꯏꯕꯅꯦ ꯍꯧꯖꯤꯛꯀ ꯃꯆꯤꯟꯁꯨ ꯑꯁ ꯍꯥꯏꯐꯦꯠ ꯇꯧꯅꯤ ꯌꯥꯔꯔꯣꯏ ꯍꯥꯏꯕꯕꯁꯤ ꯏꯟ ꯀꯥꯟꯗꯣ
ꯅꯨꯄꯥꯕꯨ ꯄꯥꯏꯔꯤꯅꯦꯕ ꯅꯪꯁꯨ ꯈꯪꯉꯦꯕ
ꯑꯗꯨꯒꯨꯝꯕꯗꯤ ꯍꯥꯏꯔꯛꯀꯅꯨꯗ ꯂꯨꯍꯣꯁꯨ ꯂꯨꯍꯣꯟꯗꯔꯤ ꯑꯩꯅ ꯄꯏ ꯀꯗꯕꯨꯅꯤꯅꯤ
ꯍꯣꯏ ꯄꯥꯏꯗꯕꯅꯦ ꯀꯩ ꯌꯦꯟꯁꯥꯡ ꯆꯥꯔꯤꯒꯦ ꯅꯣꯏꯕꯣ
ꯉꯁꯤꯁꯦ ꯀꯔꯤꯅꯣ ꯀꯥꯎꯁꯨ ꯀꯥꯎꯈ꯭ꯔꯍꯦ ꯑꯣ ꯑꯣ ꯌꯦꯟ ꯑꯦ ꯌꯦꯟ ꯌꯦꯟ ꯍꯥꯏꯌꯦ ꯑꯁ ꯃꯥꯏꯔꯦꯟ ꯃꯅꯥꯒ ꯅꯗꯦ ꯃꯔꯦꯟ ꯃꯅꯥꯒ ꯎꯁꯣꯏ ꯃꯦꯄꯁꯨ ꯆꯥꯏꯦ ꯑꯗꯨ ꯀ ꯀꯅ ꯃꯣꯔꯣꯛ ꯅꯦꯞꯄꯁꯨ ꯆꯥꯏꯌꯦ ꯑꯗꯨ ꯑꯁ ꯌꯥꯝꯃꯦ ꯑ ꯐꯣꯏ
ꯑꯁ ꯃꯊꯦꯜ ꯌꯥꯝꯃꯤꯍꯦ ꯑꯩꯕꯨ ꯑꯩꯕꯨꯁꯨ ꯀꯧꯕ ꯌꯥꯗ꯭ꯔꯣ ꯆꯥꯛ ꯀꯧꯕꯧꯅꯦ
ꯁ ꯂꯥꯎ ꯁ ꯂꯑꯣꯦꯗ ꯀꯧꯁꯨ ꯂꯒ꯭ꯔꯨ ꯃꯥꯗ
ꯂꯥꯛꯒꯅꯤꯍꯦ ꯅꯣꯏ ꯂꯩꯀꯥꯏꯗ ꯉꯁꯥꯏ ꯉꯁꯥꯏ ꯊꯣꯛꯄꯅꯦ ꯑꯩꯈꯣꯏ ꯅꯨꯄꯥꯒ ꯑꯩꯒ ꯀꯩꯅꯣ ꯉꯥ ꯐꯥꯅꯤꯡꯉꯥꯏ ꯊꯣꯛꯑꯒ ꯉꯥꯁꯨ ꯐꯪꯕꯒꯤ ꯑꯃꯨꯛ ꯍꯟꯕꯅꯦ ꯉꯁꯥꯏ ꯑꯩ ꯉꯁꯥꯏ ꯑꯩꯅ ꯍꯥꯏꯗ꯭ꯔꯣꯒ ꯀꯩꯅꯣꯗ ꯋꯥꯆꯦꯞꯇ ꯍꯥꯏꯔꯨꯅꯦ ꯅꯪꯉꯣꯟꯗ ꯑꯩ ꯉꯥ ꯐꯥꯕ ꯊꯣꯛꯣꯡꯕꯅꯦ ꯑꯗꯣ ꯅꯪꯕꯨꯁꯨ ꯎꯗꯕ ꯑꯃꯗꯤ ꯐꯪꯉꯤ ꯀꯔꯤꯅꯣ ꯇꯔꯥ ꯇꯔꯥ ꯀꯨꯟꯕꯨꯗꯤ ꯍꯦꯜꯂꯝꯅꯤ ꯀꯩꯅꯣ
ꯑꯗꯨꯗꯤ ꯆꯔꯥ ꯆꯔꯥ ꯐꯥꯔꯧꯅꯤ ꯉꯁꯤ ꯆꯔꯛꯑꯒꯗꯤ
ꯑꯁ ꯆꯥꯗ꯭ꯔꯤꯌꯦ ꯊꯣꯡꯗꯕꯤꯗ ꯐ꯭ꯔꯤꯖꯇ ꯊꯝꯃꯤꯌꯦ ꯑꯩꯈꯣꯏ ꯑꯩꯈꯣꯏ ꯀꯁꯤ ꯎꯞꯁꯣꯏꯁꯨ ꯂꯩꯕꯒꯤ ꯀꯩꯅꯣꯁꯨ ꯂꯩꯕꯒꯤ ꯑꯩꯈꯣꯏ ꯏꯆꯥꯅꯨꯄꯤ ꯃꯤꯁꯨ ꯃꯤꯅ ꯑꯩꯈꯣꯏ ꯌꯨꯝ ꯃꯅꯥꯛꯇ ꯂꯩꯕ ꯈꯣꯏ ꯎꯝ ꯎ ꯏꯄꯥ ꯆꯥꯎꯧꯕ ꯑꯆꯧꯕ ꯈꯣꯏꯅ ꯀꯩꯅꯣ ꯄꯤꯕ ꯌꯦꯟ ꯌꯦꯟꯁꯥ ꯄꯤꯕ ꯈꯔ ꯏꯆꯥꯄꯤꯒꯤꯁꯨ ꯐꯤꯌꯦ ꯑꯩꯈꯣꯏꯁꯨ ꯑꯗꯨꯝ ꯆꯥꯌꯦ ꯕꯤꯐ ꯕꯤꯐ ꯆꯥꯏꯑ ꯑꯩꯈꯣꯏ ꯀꯩꯅꯣꯅ ꯄꯨꯔꯛꯄ
ꯍ ꯔꯝꯅꯤ
ꯑ ꯑꯗꯨ ꯊꯥꯎꯋꯦ ꯁꯤꯡꯖꯨꯁꯨ ꯆꯥꯔꯦ
ꯌꯥꯝꯃꯦ ꯍꯦꯟꯅꯁꯨ
ꯑꯁ ꯍꯥꯎꯕꯗꯣ ꯍꯥꯎꯕꯗꯣ ꯍꯥꯎꯕꯒꯤꯦ ꯊꯤꯕꯣꯡ ꯂꯥꯎꯕꯁ
ꯌꯥꯝ ꯆꯥꯕꯒꯤ ꯇꯨꯝꯕ ꯐꯥꯎ ꯌꯥꯔꯦ ꯑꯦ ꯄꯨꯛ ꯂꯥꯛ ꯄꯨꯛꯇꯣ ꯆꯥꯎꯕꯒꯤ ꯄꯨꯛ ꯂꯥꯎꯕꯤ ꯉꯥꯛꯇꯅꯅꯦ ꯑꯩꯈꯣꯏꯗꯤ ꯍꯣꯏ ꯑ
ꯑꯁ ꯄꯨꯨꯛꯅꯥ ꯎ ꯑꯗꯨꯝ ꯇꯧ ꯍꯥꯏ ꯑꯁ
ꯑꯁ ꯅꯥꯡ ꯅꯣꯏꯍ ꯅꯪ ꯋꯥꯔꯤ ꯁꯥꯕ ꯍꯧꯗ꯭ꯔꯤꯉꯩꯗ
ꯈꯪꯗꯦ ꯆꯞ ꯃꯟꯕꯒꯤꯔ ꯈꯪꯗꯦ ꯍꯧꯖꯤꯛ ꯑꯩ
ꯀꯃꯔ ꯃꯔꯇ ꯂꯩꯔꯦꯁ ꯇꯅ ꯄꯊꯊꯧꯥꯎ
ꯃꯇꯨꯡꯗ ꯑꯩꯈꯣꯏ ꯑꯩꯈꯣꯏꯒꯤ ꯀꯩꯅꯣ ꯃꯅꯨꯡꯗ ꯅꯦꯠꯋꯥꯛꯇꯣ ꯈꯔ ꯅꯨꯡꯉꯥꯏꯇꯕꯀꯣ ꯑꯗꯨꯒꯤ ꯃꯄꯥꯟꯗ ꯐꯝꯃꯒ ꯂꯩꯕꯤꯕ
ꯎꯝ ꯑꯩ ꯅꯍꯥꯟꯗꯣ ꯖꯥ ꯗꯣ ꯑꯗꯣ ꯑꯃꯨꯛ ꯍꯜꯂ ꯑꯃꯨꯛ ꯃꯊꯛꯇ ꯑꯃꯨꯛ ꯀꯥꯕ ꯑꯃꯨꯛ ꯀꯨꯝꯕ ꯑ ꯑꯗꯨ ꯇꯧꯕꯒꯤ ꯑꯩ ꯈꯣꯡꯁꯦ ꯌꯥꯗ꯭ꯔꯦ ꯋꯥꯔꯦ ꯄꯣꯊꯥ ꯃꯔꯗꯤ ꯈꯔ ꯈꯔ ꯑꯩ ꯄꯣꯊꯥꯒꯗꯕꯅꯤ
ꯎꯝ ꯑꯗꯨ ꯀꯩꯅꯣ ꯖꯨꯀꯥꯗ ꯂꯣꯏꯔꯕ ꯆꯠꯄ ꯅꯪ꯭ꯔꯣ
ꯅꯪꯉꯦ ꯑꯗꯨꯒꯤ ꯆꯠꯄ ꯑꯁ ꯑꯩ ꯌꯥꯗ꯭ꯔꯦ ꯍꯣꯡꯁꯦ
ꯀꯔꯤꯅꯣ ꯎꯝ
ꯃꯊꯛꯇ ꯃꯊꯛꯇ ꯑꯣꯛꯀ ꯂꯩꯈ꯭ꯔꯁꯤꯔꯥ ꯈꯪꯗꯦ ꯌꯨꯝ ꯁꯥꯔꯒꯦ ꯍꯪꯅꯦꯦ ꯋꯥꯏ ꯆꯠ ꯆꯠꯄꯗ
ꯗꯨꯀꯥꯟ ꯗꯨꯀꯥꯟꯗꯣ ꯐꯔꯒ
ꯀꯒꯤ ꯇꯧꯕꯅꯦ ꯑꯩ ꯀꯩꯅꯣ ꯑꯣꯛꯆꯥꯛ ꯄꯤꯗ꯭ꯔꯁꯨ ꯑꯗꯨꯝ ꯆꯠ ꯗ ꯃꯤ ꯃꯤ ꯂꯩꯇ꯭ꯔꯤꯌꯦꯗ
ꯗꯨꯀꯥꯟ ꯐꯝ ꯐꯝꯗ꯭ꯔꯤꯌꯦ ꯍꯥꯏꯕ꯭ꯔꯥ
ꯗꯨꯀꯥꯟ ꯐꯪꯗ꯭ꯔꯤ ꯍꯣꯏ ꯃꯤꯗꯤ ꯐꯝꯗꯤ ꯐꯝꯒꯅꯤ ꯑꯗꯨꯕꯨ ꯑꯩꯈꯣꯏꯗꯤ ꯐꯝꯗꯧ ꯃꯥꯟꯗꯦꯗ
ꯅꯣꯏꯅ ꯍꯥꯟꯅ ꯐꯝꯕ ꯐꯝꯅꯕ ꯇꯧꯅꯦ
ꯑ ꯀꯣꯏ ꯍꯥꯟꯅ ꯐꯝꯁꯨ ꯀꯥꯟꯗꯗ ꯃꯤ
ꯃꯤꯗꯣ ꯏꯌꯥꯝꯕ ꯅꯠꯇ꯭ꯔꯣꯅꯦ ꯑꯗꯨꯗ
ꯃꯤ ꯑꯍꯣꯏ ꯊꯕꯛ ꯁꯨꯕ ꯍꯧꯔꯕꯅꯤꯅ ꯃꯤ ꯈꯔꯗꯤ ꯂꯩꯔꯦ ꯗꯨꯀꯥꯟ ꯐꯝꯕ ꯌꯥꯔꯅꯤ ꯍꯧꯖꯤꯛꯇꯤ ꯑꯗꯨꯕꯨꯀꯣ ꯑꯁ ꯈꯪꯗꯦ ꯑꯦ ꯍꯥꯏ ꯍꯥꯏꯁꯤꯔ ꯏꯆꯥ ꯅꯨꯨꯄꯤꯁꯨ ꯂꯩꯌꯦꯦ ꯑꯗꯨ ꯀꯩꯅꯣ ꯈꯜꯂꯒ ꯀꯔꯤ ꯇꯧꯁꯤꯔꯥ ꯈꯟꯕꯅꯦ
ꯎꯝ ꯑꯗꯨꯁꯨ ꯑꯗꯨꯝ ꯃꯊꯥ ꯁꯥꯕꯅꯤꯀꯣ
ꯑꯊꯥ ꯁꯥꯏ ꯏꯖꯥ ꯏꯖ
ꯎꯝ ꯑꯩꯈꯣꯏꯁꯨ ꯔꯦꯟ ꯔꯦꯟꯒꯨꯝꯕ ꯀꯩꯅꯣ ꯍꯣꯡꯉꯗꯤ ꯑꯗꯨꯃꯥꯏꯅ ꯇꯧꯋꯦꯗ ꯀꯣ ꯈꯤꯇꯪ ꯑꯣꯏꯔꯁꯨ ꯃꯊꯥ ꯁꯥꯏꯅ
ꯐꯖꯅ ꯈꯥꯂꯒ ꯇ
ꯎꯝ
ꯑꯗꯨꯕꯨ ꯐꯔ ꯀꯩꯅꯣ ꯍꯥꯟꯅ ꯂꯥꯛꯑꯗꯤ ꯀꯩ ꯁꯤꯠꯇꯤ ꯁꯤꯠꯀꯅꯤꯀꯣ ꯄꯣꯠ ꯆꯩꯗꯣ ꯍꯥꯟꯅ ꯂꯩꯥꯛꯈꯣ ꯄꯣꯠꯆꯩꯁꯤꯡꯗꯣ ꯁꯤꯗꯤ ꯆꯠꯒꯗꯧ ꯃꯥꯜꯂꯦ
ꯎꯝ ꯎ ꯅꯪꯁꯨ ꯂꯥꯛꯀꯗ꯭ꯔꯥ ꯅꯪꯁꯨ ꯂꯥꯛꯈ꯭ꯔꯣ ꯑꯗꯨꯗꯤ ꯗꯨꯀꯥꯟ ꯊꯝꯅꯤꯉꯥꯏ
ꯏꯕꯥꯅꯤ ꯐꯥꯔꯃꯁꯤꯔꯣ
ꯕꯥꯅꯤ ꯐꯔꯨꯁꯤꯔꯥ ꯈꯪꯗꯦ ꯏꯆꯥ ꯅꯨꯨꯄꯤꯒ ꯑꯩ ꯅꯨꯄꯥꯒ ꯑꯃꯨꯛ ꯃꯈꯥꯗ ꯌꯨꯝꯗ ꯂꯩꯍꯟꯈ꯭ꯔꯁꯨ ꯈꯪꯗꯦ
ꯇꯨꯝꯕ ꯌꯥꯒꯤꯔꯣ ꯀꯤꯖꯩꯍꯦ ꯑꯩꯗꯤ
ꯅꯪꯒꯤ ꯀꯤ ꯑꯇꯨꯝ ꯀꯩꯅꯣ ꯇꯧꯔꯝꯃꯨꯅꯦ ꯑꯁ ꯅꯪꯒ ꯂꯩꯃꯤꯟꯅꯕ ꯇꯜꯂꯦꯗ ꯑꯗꯨ ꯁꯨꯃꯥꯏꯅ ꯀꯤꯔꯒ ꯂꯩꯔꯗꯤ
ꯏꯁ ꯑꯩꯅ ꯈꯔ ꯐꯔꯕꯅꯤꯀꯣ
ꯌꯥꯔꯦꯗ ꯐꯒꯤ ꯐꯒꯤ ꯇꯧ ꯐꯒꯤ ꯉꯥꯡꯒꯅꯣ
ꯅꯠꯇꯦ ꯑꯩꯅ ꯈꯔ ꯐꯔꯕꯅꯤꯕ ꯑꯩꯁꯦ ꯏꯃꯥꯟꯅꯕꯤ ꯑꯩꯈꯣꯏ ꯑꯩꯈꯣꯏ ꯂꯩꯀꯥꯏꯒꯤ ꯅꯨꯄꯤ ꯀꯩꯅꯣ ꯂꯨꯍꯣꯡ ꯂꯨꯍꯣꯡꯈ꯭ꯔꯕꯩꯗꯣ ꯑꯗꯨ ꯑꯗꯨꯅ ꯍꯦꯟꯅ ꯇꯧꯌꯦ ꯑꯗꯣ ꯑꯩꯈꯣꯏ ꯆꯔꯆ ꯆꯠ ꯑꯗꯨ ꯀꯥꯟꯗꯁꯨ ꯍꯜꯂꯛꯑ ꯀꯥꯟꯗꯁꯨ ꯃꯊꯛꯇ ꯈꯔ ꯈꯔꯃꯨꯛ ꯇꯧꯔꯦ ꯃꯥꯗꯤ ꯇꯣꯗꯧꯅꯦ ꯃꯥ
ꯅꯍꯥꯟ ꯑ ꯆꯥꯎꯕ ꯂꯥꯛꯄꯗꯣ ꯑꯗꯨꯒꯤ ꯅꯨꯃꯤꯠꯇ ꯃꯥꯗꯤ ꯑꯁ ꯀꯔꯤꯝꯇ ꯈꯟꯗꯦ ꯍꯥꯏꯕꯗꯣ ꯑꯩꯗꯤ ꯊꯥꯖꯗꯦꯦ
ꯁꯨꯃꯥꯏꯅ ꯍꯥꯏꯕꯗꯅ ꯅꯤꯡꯁꯤꯡꯕ꯭ꯔꯥ ꯍꯣꯏ ꯅꯤꯡꯁꯤꯡꯕ꯭ꯔꯥꯅ
ꯇꯔꯥꯎ ꯅꯦꯃꯎꯑꯣꯗꯣ
ꯍ ꯑꯩ ꯑꯁꯦꯡꯕ ꯍꯥꯏꯔꯒꯗꯤ ꯑꯩ ꯑꯗꯨ ꯅꯨꯃꯤꯠꯇꯣ ꯀꯩꯅꯣ ꯔꯦꯞꯆꯔꯔꯥ ꯈꯟ ꯂꯧꯅꯦ
ꯀꯤ ꯍꯦꯛ ꯀ ꯑꯗꯨ ꯅꯨꯃꯤꯠꯇꯅꯦ ꯑꯩꯈꯣꯏꯅꯤ ꯇꯨꯝꯕꯗꯣ ꯎꯝ ꯀꯩꯅꯣ ꯃꯅꯤ ꯇꯨꯔꯅꯨꯡꯒ ꯀꯤꯕꯒꯤꯦ ꯑꯣ ꯃꯥꯗꯤ ꯐꯖꯅ ꯇꯨꯝꯃꯦꯕ ꯑꯁꯦꯡꯕꯣꯏ ꯑꯩꯅ ꯍꯧꯒꯠꯄꯅꯦꯕ ꯃꯥꯕꯨ ꯑꯗꯨꯒꯤꯅꯦꯕ ꯑꯗꯨꯒ ꯑꯁꯤ ꯀꯔꯤꯅꯣ ꯑꯩꯈꯣꯏ ꯈꯨꯟꯒꯤ ꯃꯄꯥꯟꯗ ꯀꯔꯤ ꯀꯔꯤ ꯍꯥꯏꯗꯔꯥ ꯅꯨꯡꯁꯤꯡ ꯂꯩꯕꯗꯣ ꯑꯗꯨꯗꯣ ꯀꯔꯦ ꯀ꯭ꯔꯦ ꯃꯈꯣꯟꯗꯣ ꯌꯥꯝ ꯀꯟꯅ ꯇꯥꯕꯗꯣ
ꯎꯝ
ꯂꯦꯟꯁ꯭ꯂꯥꯏꯠ ꯇꯧꯕꯒꯨꯝꯅꯀꯣ
ꯑꯣ ꯍꯣꯏ ꯑꯗꯣ ꯈꯪꯉꯦ ꯍꯣꯏ ꯃꯈꯣꯜ ꯃꯈꯣꯜꯗꯣ ꯌꯥꯝ ꯀꯩꯅꯣ ꯀꯤꯕꯅꯦ
ꯎꯝ
ꯑꯗ ꯑꯩꯗꯤ ꯏꯄꯥꯔꯥ ꯈꯟꯕꯅꯦ ꯑꯩꯁ ꯏꯄꯥꯅ ꯌꯨꯝ ꯀꯩꯅꯣ ꯇꯧꯕꯤꯔ ꯈꯟꯕꯅꯦ ꯃꯥꯒꯤ ꯃꯪꯗ ꯑꯁ ꯑꯗꯨꯕꯨ ꯑꯩꯍ ꯑꯗꯨ ꯃꯤꯗꯣ ꯑꯁ ꯉꯁꯤꯗꯤ ꯀꯩꯔꯥ ꯂꯦꯞꯆꯔ ꯑꯗꯨꯝ ꯈꯟꯕꯅꯦ ꯋꯥꯁꯨ ꯉꯥꯡꯗꯕꯤꯗ ꯏꯆꯦ ꯑꯃꯗꯤꯀꯣ ꯀꯩꯅꯣ ꯏꯆꯦꯃ ꯌꯥꯝ ꯀꯤꯔꯒ ꯀꯩꯅꯣ ꯇꯧꯔꯦ ꯃꯈꯣꯟꯠ ꯊꯣꯛꯈ꯭ꯔꯦ ꯑꯩꯗꯤ ꯑꯝꯇ ꯊꯣꯛꯇꯦ ꯑꯗꯨꯕꯨ ꯀꯤꯗꯤ ꯀꯤꯕ
ꯑ ꯑꯣ ꯀꯤꯍꯦ ꯍꯧꯖꯤꯛ ꯍꯧꯖꯤꯛꯁꯨ ꯀꯤ ꯍꯧꯖꯤꯛꯁꯨꯒꯤ ꯃꯄꯥꯟꯗ ꯂꯦꯝꯃꯈꯤꯀꯣ ꯑꯩꯒꯤ ꯀꯩꯅꯣ ꯂꯣꯏꯔꯦ
ꯑ ꯑꯁꯦꯡꯕ ꯑꯩꯗꯤ ꯑꯗꯨ ꯅꯨꯃꯤꯠꯇꯣ ꯂꯦꯞꯆꯔ ꯈꯟꯕꯅꯦ ꯑꯗꯨ ꯑꯣꯏꯔꯒ ꯑꯗꯨ ꯃꯊꯪ ꯅꯨꯃꯤꯠꯇ ꯀꯩꯅꯣ ꯐꯥꯁꯇꯤꯡꯒꯨꯝꯕ ꯂꯩꯕꯅꯦꯀꯣ ꯑꯗꯣ ꯇ ꯆꯠꯂꯒ ꯀꯩꯅꯣ ꯑꯩ ꯑꯩꯈꯣꯏ ꯏꯃꯥꯟꯅꯕꯤ ꯑꯃꯣ ꯑꯅꯣꯏꯕꯤꯗꯣ ꯑꯗꯨꯅ ꯍꯥꯏꯕ ꯑꯩꯗꯤ ꯀꯩꯝꯇ ꯈꯟꯗꯦ ꯀ ꯍꯥꯏ ꯑꯩꯗꯤ ꯊꯥꯖꯗ꯭ꯔꯤꯃꯅꯣ ꯍꯥꯏꯕꯗꯨ
ꯍꯣꯏꯗꯤ ꯄꯪꯈꯥꯏ ꯍꯥꯏꯕꯅꯤꯅ
ꯑꯣ ꯑꯁꯦꯡ ꯑꯁꯦꯡꯕ ꯍꯥꯏꯕꯗꯨꯅ ꯐꯕꯅꯦꯕ
ꯎꯝ
ꯃꯍꯥꯛꯀꯤ ꯀꯥꯏꯕ ꯅꯨꯄꯤ ꯑꯃꯅ ꯁꯨꯃꯥꯏ ꯉꯥꯡꯕꯗꯣ ꯑꯩ ꯊꯥꯖꯗꯕꯅꯤꯗ ꯑꯁ ꯀꯩꯅꯣ ꯑꯩꯈꯣꯏ ꯅꯤꯡꯁꯤꯡꯉꯦ ꯀꯩꯅꯣꯗ ꯆꯥꯛ ꯆꯥꯕꯗꯣ ꯀ꯭ꯂꯥꯁ ꯅꯥꯏꯟ ꯆꯥ